ꯎꯝ
ꯀꯩꯗꯧꯔꯤꯅꯣ
ꯀꯔꯤꯁꯨ ꯇꯥꯎꯗꯦ ꯅꯪꯗꯤ
ꯀꯅ ꯀꯅ ꯂꯩꯔꯤꯅꯣ
ꯑꯩꯒꯤ ꯏꯃꯥꯟꯅꯕꯤꯁꯤꯡ ꯂꯩꯌꯦ ꯅꯪꯗꯤ
ꯑꯩꯗꯤ ꯏꯆꯟ ꯑꯅꯤꯒ ꯂꯩꯌꯦ
ꯑꯥ
ꯀꯩꯒꯤ ꯅꯣꯛꯏꯔꯣ
ꯍꯥ
ꯀꯩꯒꯤ ꯅꯣꯛꯏꯔꯣ
ꯍꯪꯅꯤꯡꯕꯒꯤ
ꯕꯣꯜ ꯌꯦꯡꯉꯤꯔꯥ
ꯍꯥ
ꯕꯣꯜ ꯌꯦꯡꯒꯗ꯭ꯔꯥ
ꯑꯣ ꯌꯦꯡꯔꯣꯏ ꯅꯪꯗꯤ ꯀꯅꯥꯕꯨ ꯁꯞꯄꯣꯔꯠ ꯇꯧꯕ꯭ꯔꯥ
ꯑꯩ ꯍꯧꯖꯤꯛꯇꯤ ꯄꯣꯔꯇꯨꯒꯥꯜ ꯁꯤꯔꯕꯅꯤꯅ ꯐ꯭ꯔꯥꯟꯁꯄꯨ ꯁꯞꯄꯣꯔꯠꯅꯦ
ꯑꯣ ꯑꯩꯕꯅꯤ ꯁꯦꯝꯅꯤꯅꯦ ꯑꯗꯨꯗꯤ
ꯑ ꯑꯗꯨꯒ ꯑꯥꯔꯖꯦꯟꯇꯤꯅꯥꯒꯤ ꯑꯣꯄꯣꯅꯦꯟꯁꯤꯡꯗꯣ ꯑꯩꯒꯤ ꯐꯦꯚꯣꯔꯥꯏꯠꯅꯦ
ꯑꯣ ꯍꯣꯏ ꯍꯣꯏ ꯑꯩꯁꯨꯅꯦ
ꯑ
ꯅꯪ ꯑꯥꯔꯖꯦꯟꯇꯤꯅ ꯄꯥꯝꯗ꯭ꯔꯕꯣ ꯍꯥꯏꯔꯤꯁꯦ
ꯄꯥꯝꯗꯦ ꯑꯩꯗꯤ
ꯑꯁ ꯑꯩꯗꯤ ꯁꯨꯝ ꯄꯥꯝ ꯄꯥꯝꯗꯦꯗ ꯑꯩꯗꯤ
ꯍꯣꯏ ꯃꯣꯏꯒꯤ ꯐꯦꯟꯁꯨ ꯄꯥꯝꯗꯦ ꯑꯩꯗꯤ ꯍꯣꯏ ꯑꯗꯨꯅꯦ
ꯑꯥꯔꯖꯦꯟꯇꯤꯅꯥꯗꯤ ꯐꯤ ꯐꯤꯐꯥꯅ ꯏꯁꯄꯣꯟꯁꯥꯔ ꯇꯧꯕꯤꯕꯅꯦ ꯃꯣꯏꯕꯨ
ꯎꯝ ꯍꯣꯏ ꯎꯝ ꯎꯝ
ꯅꯍꯥꯟ ꯏꯖꯤꯞꯀ ꯁꯥꯟꯅꯕꯗꯣ ꯅꯪ ꯌꯦꯡꯕ꯭ꯔꯥ ꯑꯁ ꯌꯦꯡꯉꯝꯃꯣꯏꯅꯦ ꯌꯦꯡꯕ꯭ꯔꯥ ꯑꯣ ꯑꯣ ꯑꯗꯨ ꯑꯗꯨ ꯅꯨꯃꯤꯠꯇꯣ ꯈꯪꯔꯝꯅꯤ ꯅꯣꯏ
ꯍꯣꯏ ꯎꯌꯦ ꯑꯩꯁꯨ
ꯃꯣꯏ ꯖꯁꯇꯨ ꯑꯁ ꯕꯦꯔꯥꯅꯤ
ꯍꯣꯏ
ꯆꯥꯛꯇꯤ ꯆꯥꯔꯕꯣ
ꯆꯥꯔꯦ
ꯀꯩ ꯏꯟꯖꯥꯡ ꯆꯥꯔꯒꯦ
ꯗꯥꯜ
ꯑꯣ ꯑꯩꯁꯨ ꯆꯥꯔꯦ
ꯕꯣꯏꯂꯔꯅꯤ ꯀꯣ
ꯅꯠꯇꯦ
ꯍꯣꯏ ꯍꯣꯏ ꯑꯥꯎ ꯍꯌꯦꯡ ꯀꯔꯤ ꯇꯧꯒꯦꯔ ꯍꯌꯦꯡ ꯀꯔꯤ ꯇꯧꯒꯦꯔꯥ
ꯍꯌꯦꯡꯁꯦ ꯆꯥꯔꯖ ꯂꯥꯞꯄꯅꯤꯅꯀꯣ ꯆꯠꯁ ꯆꯠꯂꯔꯣꯏ ꯇꯨꯝꯃꯅꯤ ꯌꯨꯝꯗ
ꯆꯦ ꯅꯔꯁ ꯅꯨꯄꯤ ꯑꯃꯒ ꯄꯤꯛꯅꯤꯛ ꯆꯠꯁꯤꯔꯥ ꯇꯧꯋꯤꯅꯦ
ꯑꯣ ꯍꯣꯏ ꯍꯣꯏ ꯆꯠꯂꯣ
ꯑꯩꯈꯣꯏ ꯏꯆꯦꯅꯦꯕ ꯑꯗꯣ
ꯑꯥ
ꯃꯥꯅ ꯄꯤꯛꯅꯤꯛ ꯆꯠꯁꯤ ꯆꯠꯁꯤ ꯍꯥꯏꯕꯒꯤ ꯑꯁ
ꯍꯥꯏ ꯆꯠꯂꯣ ꯃꯣꯏꯅ ꯀꯥꯥꯎꯔꯤꯗꯤ ꯆꯠꯂꯣ
ꯎꯝ ꯃꯥꯁꯨ ꯁꯟꯖꯦꯟ ꯊꯣꯡ ꯃꯅꯥꯛꯇ ꯂꯩ ꯍꯥꯏꯕ
ꯑꯣ ꯅꯪꯗꯤ ꯑꯗꯨꯗꯤ
ꯑꯁ ꯑꯩ ꯑꯩꯗꯤ ꯂꯥꯞꯄꯦꯕ ꯑꯗꯨꯒ ꯑꯗꯨ ꯑꯣꯏꯁꯨ ꯂꯥꯛꯀꯅꯦꯕ ꯃꯥꯁꯨ ꯉꯥꯏꯔꯝꯒꯦ ꯍꯥꯏꯕ
ꯍꯣꯏ ꯍꯣꯏ ꯆꯠꯂꯣ
ꯑꯁ ꯌꯥꯝ ꯐꯕꯅꯦ ꯃꯥ
ꯑꯥ
ꯄꯤꯛꯅꯤꯛ ꯆꯠꯁꯦꯒ ꯍꯥꯏꯗꯅꯀꯣ
ꯎꯝ
ꯃꯥ ꯇꯣꯂꯣꯞ ꯆꯪꯉꯀꯥꯟꯗ ꯑꯁ ꯇꯪꯈꯥꯏ ꯇꯪꯈꯥꯏ ꯇꯧꯕꯤꯒꯦ ꯀꯩ ꯍꯥꯏꯗꯅ
ꯀꯔꯤ ꯇꯣꯂꯣꯞ
ꯇꯣꯂꯣꯞ ꯆꯪꯉꯀꯥꯟꯗ ꯄꯩꯁꯥ ꯄꯤꯒꯦ ꯍꯥꯏꯌꯦ ꯈꯪꯗꯦ ꯑꯩꯁꯨ
ꯌꯥꯝ ꯐꯩꯌꯦꯅꯦ ꯑꯗꯨꯗꯤ
ꯑꯧ ꯑꯗꯨ ꯅꯨꯄꯤꯗꯣ ꯌꯥꯝ ꯐꯩꯌꯦ
ꯍꯣꯏ
ꯌꯨꯝ ꯆꯅꯤꯡꯗ꯭ꯔꯣ ꯅꯣꯏꯗꯤ
ꯆꯠꯅꯤꯡꯉꯦ
ꯕꯣꯔꯗꯤꯡꯗꯔꯣ ꯔꯦꯟꯗꯔꯣ ꯅꯠꯇ꯭ꯔꯒ ꯀꯩꯔꯤꯗꯅꯣ ꯂꯩꯔꯤꯁꯦ ꯅꯣꯏ
ꯍꯣꯁꯇꯦꯜ
ꯑꯣ ꯍꯣꯁꯇꯦꯜꯅꯦꯀꯣ
ꯍꯣꯏ
ꯂꯩꯕ ꯅꯨꯉꯥꯏꯕ꯭ꯔꯣꯅꯦ
ꯅꯨꯡꯉꯥꯏꯇꯦꯗ ꯋꯥꯏꯌꯦ ꯋꯥꯏꯌꯦ ꯅꯨꯡꯉꯥꯏꯇꯦ ꯋꯥꯏꯌꯦ
ꯊꯕꯛ ꯁꯨꯨꯍꯟꯕ꯭ꯔꯣ
ꯎꯝ ꯍꯥꯥ
ꯊꯕꯛ ꯁꯨꯍꯟꯕ꯭ꯔꯣ
ꯅꯠꯇꯦ ꯑꯗꯨꯕꯨ ꯑꯩꯈꯣꯏꯒꯤꯗꯤ ꯁꯤꯅꯤꯌꯔ ꯖꯨꯅꯤꯌꯔꯒꯨꯝꯕ ꯂꯩꯌꯦꯕ ꯑꯗꯨꯒꯤ
ꯑꯥꯍ ꯑꯣ ꯌꯥꯝ ꯁꯇ꯭ꯔꯤꯛ ꯑꯣꯏꯕ꯭ꯔꯥ ꯍꯣꯏꯁꯦꯜꯁꯦ
ꯎꯝ ꯍꯣꯏ
ꯁꯤꯌꯥ ꯏꯁꯇ꯭ꯔꯤꯛ ꯑꯣꯏꯔꯗꯤ ꯀꯩꯒꯤ ꯐꯣꯟ ꯄꯥꯏꯔꯤꯕ
ꯂꯣꯠꯅ ꯄꯥꯏꯔꯤꯅꯤꯅ ꯑꯗꯨꯗꯤ
ꯑꯁ ꯀꯦꯃꯦꯔꯥꯒ ꯊꯝꯗ꯭ꯔꯣ
ꯊꯝꯗꯦ ꯎꯝ
ꯑꯁ ꯅꯣꯏ
ꯍꯥ
ꯃꯤ ꯌꯥꯝꯗꯦꯝ ꯃꯥꯜꯂꯦꯀꯣ
ꯀꯦ
ꯃꯤ ꯌꯥꯝ ꯂꯩ ꯃꯥꯜꯂꯦꯕ
ꯑꯩ ꯑꯩꯈꯣꯏ ꯔꯨꯝꯗ
ꯑꯣ ꯅꯣꯏꯔꯣꯝꯗ
ꯍꯣꯏ ꯎꯝ
ꯅꯣꯏ ꯃꯄꯥꯟꯒ ꯊꯣꯛꯍꯟꯗ꯭ꯔꯣ ꯕꯖꯥꯔꯒꯨꯝꯕꯒ ꯊꯣꯛꯍꯟꯗ꯭ꯔꯣ
ꯑꯥ ꯁꯟꯗꯦ ꯈꯛꯇꯥ ꯑꯗꯨꯁꯨ ꯑꯦꯄ꯭ꯂꯤ ꯍꯣꯏ ꯑꯗꯨꯒ ꯑꯗꯨꯁꯨ__ ꯑꯦꯞꯄ꯭ꯂꯤꯁꯟ ꯏꯔꯒ ꯆꯠ__
ꯑꯥ ꯅꯣꯏꯗꯤ ꯁꯟꯗꯦ ꯈꯨꯗꯤꯡ ꯑꯦꯄ꯭ꯂꯤꯀꯦꯁꯟ ꯏꯔꯝꯅꯤ ꯑꯗꯨꯗꯤ
ꯅꯠꯇꯦ ꯑꯩꯈꯣꯏꯁꯨ ꯁꯠ ꯅꯨꯡꯇꯤꯌꯥꯏ ꯆꯠꯇꯦꯗ ꯃꯔꯛ ꯃꯔꯛ
ꯑꯣ ꯑꯣ
ꯆꯥ
ꯎꯝ ꯁꯤ ꯋꯤꯛ ꯃꯌꯥꯏꯗ ꯀꯨꯝꯕꯒ ꯆꯠꯄ ꯌꯥꯗ꯭ꯔꯣ ꯀꯩꯅꯣ
ꯌꯥꯗꯦ ꯑꯥ ꯁꯤ ꯗꯨꯀꯥꯟꯗꯗꯤ ꯆꯠꯄ ꯌꯥꯏ ꯑꯗꯨꯕꯨ ꯕꯖꯥꯔ ꯀꯣꯏꯕ ꯕꯖꯥꯔꯒꯨꯝꯕꯟꯗꯤ ꯆꯠꯄ ꯌꯥꯗꯦ
ꯅꯠꯇꯦ ꯗꯨꯀꯥꯟ ꯍꯥꯏꯕꯨ ꯃꯅꯥꯛ ꯃꯅꯥꯛꯇ
ꯍꯣꯏ ꯃꯅꯥꯛꯇ
ꯎꯝ ꯑꯁ ꯑꯗꯨꯗꯤ ꯌꯥꯝ ꯁ꯭ꯇ꯭ꯔꯤꯛ ꯇꯧꯈ꯭ꯔꯦꯗ
ꯍꯣꯏ ꯌꯥꯝ ꯁ꯭ꯇ꯭ꯔꯤꯛ ꯇꯧꯋꯦꯝ
ꯇ ꯂꯧꯔꯒ ꯆꯠꯄ ꯌꯥꯕꯗꯨꯕꯨ ꯀꯀꯥꯏ ꯀꯂꯤ ꯑꯦꯄ꯭ꯂꯤꯀꯦꯁꯟ ꯑꯃꯨꯛ
ꯑꯦꯄ꯭ꯂꯤꯀꯦꯁꯟ ꯏꯕꯅꯦ ꯑꯩꯈꯣꯏꯗꯤ
ꯏꯗ꯭ꯔꯁꯨ ꯌꯥꯏꯗ ꯀꯩꯒꯤꯅꯣ
ꯑꯩ ꯏꯌꯦ ꯍꯣꯏ ꯅꯪ ꯑꯗꯨꯏꯗꯤ ꯄꯥꯏꯅꯊꯣꯛꯄꯤꯒꯦꯔꯥ ꯑꯩ ꯆꯠꯀꯦ ꯍꯣꯏ ꯁꯦꯃꯣ ꯂꯥꯎ
ꯅꯪ ꯑꯗꯨꯝ ꯆꯠꯂꯣꯀꯣ ꯅꯨꯡ ꯅꯨꯡꯇꯤꯒꯤ ꯑꯩ ꯍꯥꯏꯕꯤꯒꯦ
ꯑꯥ ꯍꯣꯏ ꯍꯣꯏ ꯍꯥꯏꯕꯤꯌꯨ
ꯅꯣꯏ ꯍꯦꯠ ꯃꯥꯁꯇꯔꯒꯤꯗꯔꯥ ꯀꯩꯅꯣ ꯐꯣꯟ ꯅꯝꯕꯔ ꯑꯝ ꯄꯤꯔꯝꯃꯣ ꯑꯩ ꯑꯗꯨꯝ ꯍꯥꯏꯕꯤꯔꯒꯦ
ꯎꯝ ꯑꯗꯨꯒ ꯃꯣꯏꯅ ꯌꯥꯗꯦ ꯍꯥꯏꯔꯗꯤ ꯅꯪ ꯐꯥꯏꯟ ꯊꯣꯛꯄꯤꯒꯅꯤꯀꯣ ꯑꯩꯒꯤ
ꯎꯝ ꯑꯩ ꯔꯤꯛꯁ ꯂꯧꯕꯤꯒꯦ ꯅꯪꯒꯤ
ꯍꯣꯏ ꯍꯣꯏ ꯂꯥꯛꯑꯣ
ꯄꯨꯡ ꯀꯌꯥꯗ ꯇꯨꯝꯗꯣꯏꯅꯣ ꯅꯣꯏꯗꯤ
ꯈꯪꯗ꯭ꯔꯤ ꯄꯨꯡ ꯇꯦꯟ ꯊꯥꯔꯇꯤꯒꯨꯝꯕꯗ ꯇꯦꯟ ꯊꯥꯔꯇꯤ ꯅꯠꯇ꯭ꯔꯒ ꯑꯦꯂꯚꯦꯟꯒꯨꯝꯕꯗ ꯇꯨꯗꯤ ꯂꯩꯇꯦ
ꯂꯩꯇꯦ
ꯍꯣꯏ ꯑꯥ ꯑꯈꯣꯏꯗꯤ ꯗ꯭ꯌꯨꯇꯤ ꯂꯣꯏꯔꯦ ꯍꯨꯖꯤꯛ ꯗ꯭ꯌꯨꯇꯤ ꯂꯩꯕ ꯃꯇꯝꯗꯗꯤ ꯅꯨꯇꯤꯅ ꯂꯩꯌꯦ
ꯋꯤꯛꯇ ꯋꯥꯟꯁꯟ ꯅꯠꯇ꯭ꯔꯒ ꯃꯟꯗ
ꯑꯦꯚ꯭ꯔꯤ ꯇꯥꯏꯝ ꯑꯦꯚ꯭ꯔꯤ ꯗꯦ
ꯑꯦꯚ꯭ꯔꯤ ꯗꯦ ꯍꯥꯏꯕ
ꯍꯥ
ꯑꯦꯕ꯭ꯔꯤꯗꯦ ꯍꯥꯏꯕ
ꯍꯣꯏ ꯑꯗꯨꯁꯨ ꯑꯥ ꯃꯣꯔꯅꯤꯡꯗꯤ ꯎꯝ ꯄꯨꯡ ꯁꯤꯛꯁ ꯇꯨ ꯇꯨꯋꯦꯜꯐ
ꯑꯥ
ꯑꯗꯨꯒ ꯏꯚꯤꯅꯤꯡꯒꯤ ꯇꯨ ꯇꯨ ꯁꯚꯦꯟ
ꯑꯁ
ꯑꯗꯨꯒ ꯀ꯭ꯂꯥꯁꯅ ꯀ꯭ꯔꯤꯔ ꯇꯦ ꯑꯥ ꯀ꯭ꯔꯤ ꯀ꯭ꯔꯤ ꯇꯦꯟ ꯇꯨ ꯅꯠꯇꯦ ꯍꯣꯏ ꯍꯣꯏ ꯇꯦꯟ ꯇꯨ ꯋꯥꯟ
ꯑꯥ ꯇꯨꯝꯕꯒꯤ ꯆꯥꯟꯁꯁꯨ ꯁꯨꯡꯂꯩ ꯂꯩꯇꯦꯅꯦ ꯑꯗꯨꯗꯤ
ꯂꯩꯇꯦ ꯑꯗꯨꯅꯦ
ꯑꯁ ꯌꯥꯝ ꯋꯥꯔꯝꯅꯤꯗ ꯑꯗꯨꯗꯤ
ꯍꯣꯏ ꯋꯥꯏꯌꯦ
ꯑꯥ ꯑꯗꯨꯒꯤꯅꯦ ꯑꯣꯏꯔꯅꯨ ꯍꯥꯏꯔꯤꯁꯦ ꯑꯗꯣ ꯅꯪ ꯇꯧꯔꯤꯗꯣ
ꯍꯣꯢ ꯅꯪꯖꯨ ꯑꯆꯥꯄꯣꯠ ꯄꯣꯔꯛꯄꯤꯌꯣ
ꯑꯁ ꯑꯩꯉꯣꯟ ꯅꯪꯉꯣꯟꯗ ꯇꯣꯂꯣꯞ ꯆꯥꯕ ꯉꯥꯏꯔꯒ ꯅꯪꯅ ꯑꯃꯨꯛ ꯑꯩꯉꯣꯟꯗ ꯑꯃꯨꯛ ꯍꯥꯏꯔꯛꯑꯦ
ꯑꯩ ꯇꯣꯂꯣꯞ ꯐꯪꯉꯔꯗꯤ ꯅꯪꯁꯨꯨ ꯄꯤꯒꯦ
ꯑꯥ ꯑꯥꯎ ꯑꯗꯨꯗ
ꯍꯧꯖꯤꯛ ꯀꯥꯟꯗꯤ ꯅꯪꯁꯨ ꯄꯤꯔꯣ
ꯍꯧꯖꯤꯛꯀꯣ ꯑꯩꯒꯤ ꯄꯥꯁꯋꯥꯗꯇꯣ ꯀꯥꯎꯈ꯭ꯔꯕ ꯌꯨꯁꯁꯨ ꯇꯧꯕ ꯌꯥꯗ꯭ꯔꯦ
ꯀꯔꯝꯃꯥꯢ ꯀꯥꯎꯕ꯭ꯔꯥ ꯅꯪ
ꯈꯪꯗꯦꯅꯦ ꯑꯁ ꯑꯍꯟ ꯑꯣꯏꯕꯒꯤ
ꯆꯦꯟꯖ ꯇꯧꯕ ꯌꯥꯗꯕ꯭ꯔꯣ
ꯑꯁ ꯆꯦꯟꯖ ꯇꯧꯕꯗꯣ ꯑꯁ ꯑꯩ ꯆꯦꯟꯖ ꯇꯧꯈ꯭ꯔꯦꯕ ꯑꯗꯨ ꯑꯁ ꯑꯦꯀꯥꯎꯟ ꯂꯣꯢ ꯔꯤꯁꯦꯠ ꯆꯠꯈ꯭ꯔꯦ꯫ ꯑꯃꯨꯛ ꯆꯪꯕꯁꯨ ꯌꯥꯗ꯭ꯔꯦ ꯑꯦꯞꯇꯣ꯫ ꯊꯥꯖꯤꯟ ꯄꯩꯁꯥ ꯊꯥꯖꯤꯟꯕꯗꯤ ꯌꯥꯏꯕ ꯑꯗꯨꯕꯨ ꯌꯨꯁꯇꯤ ꯇꯧꯕ ꯌꯥꯗꯕ꯫
ꯕꯦꯔꯥꯅꯤꯅꯦ ꯅꯪꯗꯨ ꯑꯀꯥꯎ ꯑꯥꯏ ꯃꯤꯟ ꯑꯥ ꯑꯦꯞ ꯑꯇꯣꯞꯄ ꯌꯨꯁ ꯇꯧꯕ ꯌꯥꯏꯅꯥ
ꯈꯪꯗ꯭ꯔꯤꯗ ꯁꯤ ꯁꯩꯕꯔꯗ ꯆꯠꯂꯒ ꯁꯠꯇꯣꯛꯁꯦ ꯍꯥꯏꯔ ꯇꯧꯔꯤꯅꯤ
ꯑꯣ ꯅꯠꯇ꯭ꯔꯒ ꯑꯦꯀꯥꯎꯟ ꯑꯥꯏ ꯑꯥꯏ ꯃꯤꯟ ꯕꯦꯡ ꯑꯅꯧꯕ ꯍꯥꯡꯉꯣ꯫
ꯃꯥꯏ ꯇꯧꯁꯤꯔꯥ ꯈꯪꯗꯦ
ꯎꯝ ꯑꯩꯗꯤ
ꯅꯪ ꯄꯩꯁꯥ ꯊꯥꯅꯤꯡꯔ ꯑꯩꯗꯤ ꯑꯗꯨꯝ ꯀꯣꯜ ꯇꯧꯔꯣꯀꯣ
ꯅꯪꯕꯨ ꯍꯥꯏꯒꯦ ꯇꯧꯔꯒ ꯑꯩꯅ ꯑꯣꯢ ꯍꯖꯤꯛꯀꯥꯟꯗꯤ ꯅꯪꯒꯤ ꯅꯪꯗꯤ ꯁꯦꯚꯤꯡ ꯌꯥꯝ ꯂꯩꯒꯤꯅꯤꯀꯣ ꯑꯀꯥꯎꯟꯗ꯫
ꯑꯁ ꯊꯥꯔꯛꯄ ꯃꯤ ꯂꯩꯇꯦ
ꯂꯩꯌꯦ ꯈꯪꯉꯦ ꯀꯅꯥ ꯀꯅꯥ ꯂꯩꯔꯤꯅꯣ
ꯀꯅꯥ ꯊꯥꯔꯛꯇꯣꯏꯅꯣ ꯑꯩꯉꯣꯟꯗꯕꯨ
ꯈꯪꯗꯦ ꯑꯗꯨꯕꯨ ꯂꯩꯒꯅꯤ ꯇꯊꯣꯛꯄ ꯌꯥꯗꯕꯅ ꯇꯊꯣꯛꯄ ꯌꯥꯗꯕꯒꯤ ꯁꯦꯚꯤꯡꯗꯤ ꯌꯥꯝ ꯂꯩꯔꯤꯅꯤ
ꯑꯁ ꯑꯗꯨꯖꯨ ꯊꯥꯔꯛ ꯊꯥꯔꯛꯇꯕ ꯃꯤ ꯂꯩꯇ꯭ꯔꯗꯤ ꯀꯃꯥꯏ ꯁꯦꯚꯤꯡ ꯇꯧꯒꯅꯤ
ꯑꯗꯨꯕꯨ ꯅꯍꯥꯟꯒꯤꯁꯨ ꯂꯩꯒꯅꯤꯅꯥ
ꯑꯥ ꯂꯩꯇꯦ
ꯂꯩꯅꯦ
ꯁꯨꯡꯂꯩ ꯂꯩꯇ꯭ꯔꯦ ꯍꯨꯖꯤꯛ ꯈꯤꯇꯪ ꯂꯩꯕꯅꯦ ꯂꯤꯁꯤꯡ ꯑꯃꯐꯥꯎ ꯁꯨꯗ꯭ꯔꯤꯕꯅꯤ꯫
ꯈꯤꯇꯪꯁꯨ ꯂꯩꯗ ꯑꯗꯨ ꯑꯣꯏꯔꯖꯨ
ꯑꯗꯨ ꯂꯤꯁꯤꯡ ꯑꯃꯐꯥꯎ ꯁꯨꯗꯦ ꯑꯗꯨꯒ ꯑꯁ ꯑꯗꯨꯗꯤ ꯈꯣꯡꯒ꯭ꯔꯥꯎꯒꯨꯝꯕ ꯑꯃ ꯂꯩꯔꯗꯨ ꯂꯧ ꯂꯣꯏꯊꯣꯛꯑꯅꯤ
ꯑꯩꯒꯤꯁꯨ ꯂꯩꯕꯤꯌꯣ
ꯄꯥ ꯑꯩꯒꯤꯐꯥꯎ ꯂꯩꯅꯤꯡꯉꯥꯏ ꯂꯩꯇ꯭ꯔꯦ ꯑꯆꯥꯄꯣꯠꯐꯥꯎ ꯆꯥꯥꯕ ꯐꯪꯗ꯭ꯔꯦ꯫
ꯑꯦ ꯑꯗꯨꯗꯤ ꯂꯩꯔꯤꯗꯣ ꯃꯤ ꯃꯔꯤ ꯃꯉꯥꯒꯨꯝꯕ ꯂꯩ ꯅꯪꯒꯤ ꯗ꯭ꯔꯦꯁꯨ ꯌꯥꯝ ꯂꯩꯅ
ꯍꯥ
ꯅꯪꯒꯤ ꯆꯦꯛꯄꯁꯨ ꯌꯥꯝ ꯂꯩꯅ
ꯑꯁ ꯏꯆꯦ ꯈꯣꯏꯅ ꯑꯩꯉꯣꯟꯗ ꯅꯤꯔꯤꯅꯦ ꯑꯁ
ꯍꯣꯏꯅꯦ ꯅꯉꯣꯟꯗ ꯌꯥꯝ ꯂꯩꯒꯤꯕꯒꯤ ꯍꯥꯏꯕꯤꯕꯅꯦ꯫
ꯑ ꯑꯣꯏꯔꯝꯃꯅꯤ
ꯍꯣꯏ ꯁꯥꯏꯌꯦ
ꯑꯁ ꯅꯣꯡ ꯇꯥꯔ ꯗꯨꯝ ꯁꯥꯏꯀꯣ
ꯎꯝ ꯍꯣꯏ ꯍꯣꯏ ꯌꯦꯡꯅꯤꯡꯉ ꯂꯥꯛꯔꯒ ꯂꯩꯌꯦꯕ ꯏꯃꯥꯟꯅꯕꯤ ꯈꯣꯏꯒꯤꯗꯤ
ꯀꯩꯒꯤꯔ ꯈꯪꯗꯦ ꯅꯣꯡꯖꯦ
ꯎꯝ ꯈꯪꯗꯦꯗ ꯂꯥꯛꯂꯔ
ꯅꯣꯡ ꯆꯨꯔꯗꯤ ꯑꯗꯨꯝ ꯑꯗꯣ ꯁꯤꯗꯒꯤ ꯍꯦꯟꯅ ꯁꯥꯏ꯫
ꯄꯨꯡ ꯍꯣꯏ ꯄꯨꯡ ꯍꯣꯏꯔꯣꯡꯗ ꯇꯥꯒꯦ ꯇꯧꯅꯤꯡꯒꯦꯔ ꯑꯣ ꯁꯤꯔꯣ ꯍ ꯍ ꯍ ꯍꯣꯏ ꯃꯣꯏꯁꯨ ꯍꯣꯏ
ꯍꯥꯥꯏꯔꯨꯔꯅꯨꯗꯥ ꯍ
ꯍꯥ
ꯍꯥꯏꯔꯨꯔ ꯅꯪ ꯍꯥꯏꯒꯦ ꯇꯧꯌꯦ ꯗꯣ
ꯍꯝ ꯏꯗꯨ ꯋꯥꯁꯆꯦꯞ ꯀꯣꯜꯗ ꯂꯩꯌꯦ ꯍꯥꯏꯕ ꯈꯪꯗꯦꯗ ꯎꯝ ꯇꯋꯦ ꯁꯟꯗꯦꯗ
ꯆꯦ ꯑꯁ
ꯖꯕꯅꯦ ꯈꯣꯏ ꯁꯚꯦꯟꯅꯦ
ꯅ ꯅꯠ ꯅꯠꯇ꯭ꯔꯒ ꯅꯣꯏ ꯀꯨꯁꯤꯔꯣ
ꯁ꯭ꯇꯗꯤ ꯇꯥꯝ ꯂꯩꯌꯦ
ꯑꯣ ꯑꯣ ꯑꯁ ꯑꯖꯨꯛ ꯑꯍꯟ ꯑꯣꯏꯔꯤꯉꯩꯖꯤꯗ ꯀꯔꯤꯒꯤ ꯀꯟꯇ꯭ꯔꯣꯜ
ꯌꯥꯗ꯭ꯔꯦ ꯀꯩꯒꯤꯗꯤ ꯍꯣꯏ
ꯌꯥꯔꯅ
ꯍꯥꯥ
ꯐ꯭ꯔꯤꯗꯝꯗ ꯂꯩꯒꯦ ꯍꯥꯏꯔꯣꯅꯦ
ꯈꯪꯗꯦꯗꯥ ꯑꯦ ꯅꯪ ꯍꯥꯏꯔ ꯑꯗꯨꯒ ꯅꯪ ꯆꯥꯔꯣ ꯍ ꯑꯩꯒꯤ ꯆꯥꯕꯤꯌꯣ ꯍ ꯃꯣꯏꯗꯤ ꯀꯔꯤ ꯇꯧꯕꯅꯣ
ꯑꯩꯈꯣꯏ ꯑꯉꯥꯡꯕꯣꯛ ꯐ꯭ꯔꯤꯗꯝꯗ ꯂꯩꯅꯤꯡꯉꯤ ꯀꯥꯟꯖꯤ